ꯑꯥ ꯑꯣ ꯍꯜꯂꯣ ꯎꯝ ꯇꯥꯏꯌꯦꯅꯥ
ꯀꯩꯅꯣ ꯅꯪꯒꯤ ꯃꯤꯡ ꯊꯣꯛꯇꯦ
ꯍꯣꯏ ꯌꯥꯏꯑꯦ ꯑꯗꯨ ꯑꯣꯏꯔꯁꯨ ꯀꯥꯏꯗꯦ ꯑꯁꯤ ꯂꯣꯏꯔꯒ ꯑꯩꯒꯤ ꯅꯝꯕꯔꯗ ꯑꯩꯒꯤ ꯅꯝꯕꯔꯗ ꯑꯃꯨꯛ ꯀꯣꯜ ꯇꯧꯔꯛꯑꯣꯀꯣ ꯑꯩ ꯕꯤꯖꯤꯗꯤ ꯂꯩꯗꯤ ꯂꯩꯇꯕꯅꯦ ꯍꯧꯖꯤꯛꯇꯣ
ꯑꯣ
ꯁꯨ ꯄꯥꯏꯔꯒ ꯂꯩꯅꯥ
ꯇꯦꯛꯁ ꯇꯧꯑꯦ ꯑꯩ ꯅꯪꯁꯨ ꯇꯧꯔꯛꯑꯣ ꯍꯥꯏꯕ ꯅꯣꯛꯑꯦ ꯃꯣꯏ
ꯑꯩꯉꯣꯟꯗ ꯑꯃꯨꯛ ꯀꯣꯜ ꯇꯧꯋ ꯑꯁꯤ ꯅꯝꯕꯔ ꯅꯠꯇꯕ
ꯑꯣ ꯍꯣꯏ ꯍꯣꯏ ꯎꯝ ꯎꯝ ꯁꯤꯗꯤ ꯀꯅꯥꯒꯤꯅꯣ
ꯇꯧꯕꯗꯣ ꯑꯍꯥꯟꯕꯔꯥ ꯗꯤꯌꯨ ꯅꯣꯏꯅꯤ ꯀꯣꯜ
ꯍꯣꯏ ꯑꯍꯥꯟꯕꯅꯦ ꯈꯪꯗꯦ ꯑꯩꯗꯣ ꯃꯥꯒꯤ ꯅꯨꯄꯥꯒ ꯇꯧꯔꯛꯃꯅꯤ
ꯀꯣꯜ ꯇꯥꯎꯕ ꯌꯥꯏꯅ ꯑꯩꯗꯣ ꯀꯣꯜ ꯇ꯭ꯔꯥꯏ ꯇꯧꯁꯦꯔꯥ ꯈꯟꯕꯅꯦ ꯑꯗꯣ ꯃꯥ ꯕꯤꯖꯤ ꯂꯩꯔꯗꯤꯅ
ꯎ ꯑꯗꯨꯒꯤꯅꯦ ꯍꯔꯟ ꯦꯛ ꯁꯒ ꯇꯧꯋꯦ
ꯑꯩꯈꯣꯏ ꯑꯅꯤꯕꯨꯁꯨ ꯑꯗꯨꯝ ꯀꯣꯜ ꯇꯧꯕꯕ ꯌꯥꯏꯗ ꯄꯥꯏꯕꯗꯤ ꯌꯥꯏꯌꯦ ꯑꯩꯈꯣꯏꯗꯤ
ꯇꯧꯁꯦ ꯇꯧꯁꯦ ꯭ꯌꯌꯨꯗꯣ ꯍꯧꯖꯤꯛ ꯂꯪꯒꯪꯒ ꯇꯧꯔꯝꯅꯤ
ꯍꯣꯏ ꯃꯣꯏ ꯑꯅꯤ ꯑꯁꯤꯗ ꯋꯥꯔꯤ ꯁꯥꯟꯅꯔꯒ ꯂꯩ
ꯀꯔꯤꯕꯔꯤ ꯁꯥꯕ꯭ꯔ
ꯍꯣꯏ ꯅꯍꯥꯟꯒꯤ ꯇꯣ ꯇꯄꯤꯛꯇꯣ ꯑꯗꯩꯅ ꯑꯩꯈꯣꯏꯗ ꯑꯩꯈꯣꯏ ꯇꯣꯄꯤꯛ ꯐꯖꯕ ꯂꯤꯌꯦꯅ
ꯑꯣ ꯑꯣ ꯑꯩꯅ ꯍꯥꯏꯕꯗꯣ ꯑ ꯍꯣꯏ ꯍꯣꯏ ꯍꯣꯏ ꯑ ꯑꯩꯁꯨ ꯈꯜꯂꯤꯅꯦꯦꯕ
ꯅꯨꯡꯉꯥꯏꯔꯒꯂꯑ ꯑꯁꯤꯗ ꯍꯣꯏ ꯍꯣꯏ
ꯍꯣꯏ ꯍꯣꯏ ꯌꯥꯔꯦ ꯌꯥꯏꯅꯦ ꯎꯝ ꯀꯩꯇꯧꯔꯤꯅꯣ ꯅꯪꯗꯤ
ꯑꯗꯥꯏꯅꯥꯈ꯭ꯣꯏꯗ ꯂꯥꯛꯄ꯭ꯔꯥ ꯂꯥꯛꯇꯦꯀꯣ
ꯂꯥꯛꯇꯣꯏ ꯍꯣꯏ ꯉꯁꯥꯏꯒꯤꯁꯨ ꯍꯪꯉꯦ
ꯥꯛꯄ꯭ꯔꯅ ꯈꯗꯤ
ꯍꯌꯦꯡ ꯂꯥꯛꯀꯦ ꯉꯁꯤ ꯀꯩꯅꯣ ꯆꯠꯂꯦ ꯂꯝꯐꯦꯜꯗ ꯁꯤ ꯑꯦꯝꯄ꯭ꯂꯣꯏꯃꯦꯟ ꯑꯦꯛꯆꯦꯟꯁ ꯃꯐꯝꯗꯣ
ꯑꯣ ꯅꯪ ꯁꯦꯝꯕ ꯆꯠꯄ꯭ꯔꯣꯗꯣ
ꯏꯅꯥꯎꯄꯥꯒꯤ ꯍꯣꯏ ꯁꯤꯝꯕ ꯆꯄꯅꯦ
ꯄꯩꯁꯥꯒꯨꯝꯕ ꯆꯪꯕ꯭ꯔꯥ ꯀꯣ
ꯏꯝꯄ꯭ꯂꯣꯣꯏꯃꯦꯟ ꯑꯦꯛꯁꯆꯦꯟꯖ ꯔꯣ
ꯁꯤꯅꯦ ꯑꯩꯈꯣꯏꯒꯤꯆꯒꯤ ꯄꯥꯎꯗꯣ ꯍꯌꯦꯡ ꯇꯕ ꯑꯗꯣ ꯑꯩꯈꯣꯏ ꯃꯃ
ꯎꯝ ꯐꯤꯐꯇꯤꯟ ꯗꯦꯖ ꯆꯪꯕꯅꯦ ꯅꯝꯕꯔ ꯑꯝꯄ꯭ꯂꯣꯏꯃꯦꯟ ꯅꯝꯕꯔꯀꯣ ꯑꯃꯨꯛ ꯐꯪꯅꯤꯡꯉꯥꯏ
ꯉꯥꯏꯌꯣ ꯅꯪꯒꯤ ꯉꯔꯥꯡ ꯂꯥꯎꯕ ꯗ꯭ꯔꯦꯁꯇꯣ ꯐꯖꯩ ꯍꯥꯏꯕ꯭ꯔꯥ ꯃꯣꯏꯁꯨ ꯅꯣꯏ ꯑꯗꯤ ꯍꯣꯏ ꯑꯣ ꯑꯣ ꯑ ꯍꯣꯏ ꯂꯣꯏ ꯐꯖ
ꯄꯩꯁꯥ ꯎꯝ ꯄꯩꯁꯥ ꯂꯩꯔꯝꯃꯗꯤ ꯔꯥꯗ ꯑꯅꯤ ꯂꯧꯕ ꯌꯥꯕ꯭ꯔꯥ
ꯃꯩꯇꯩ ꯂꯣꯟꯁꯦ ꯉꯥꯡꯃꯟ ꯀꯣꯜ ꯁꯦꯟꯇꯔ ꯑꯣꯟꯈ꯭ꯔꯦ ꯑꯩꯈꯣꯏꯗꯤ ꯑꯩ ꯃꯣꯔꯅꯤꯡꯗꯒꯤ ꯍꯧꯔꯒ ꯉꯥꯡꯂꯦ ꯉꯁꯤꯗꯤ
ꯑꯣꯐꯤꯁ ꯑꯦꯛꯁꯄꯤꯔꯤꯌꯦꯟꯁ ꯑꯣꯏꯔꯦ ꯀꯣꯜ ꯁꯤ
ꯅꯤ ꯏꯪꯂꯤꯁ
ꯎꯝ ꯃꯅꯤꯄꯨꯔꯤ ꯑꯣ
ꯎꯝ
ꯑꯣꯏꯗ꯭ꯔꯦ
ꯍꯥꯏꯁꯦ ꯀꯣꯏꯁꯨ
ꯄ꯭ꯔꯣ ꯑꯣꯏꯔꯅꯤ ꯄ꯭ꯔꯣ ꯖꯤꯗꯤ ꯃꯥ ꯉꯥꯏꯍꯥꯛ ꯂꯩꯔꯗꯤ ꯃꯄꯥꯟ ꯑꯣꯛꯁꯥꯏꯠ ꯆꯠꯈꯅꯤ ꯍꯥꯏ
ꯆꯠꯈ꯭ꯔꯅꯤ ꯍꯥꯏꯌꯦ ꯄꯥꯏꯈ꯭ꯔꯒꯦ ꯍꯥꯏꯑꯦ ꯅꯦꯛꯁ ꯏꯌꯥꯔꯗꯤ ꯃꯤꯗꯤ
ꯈꯨꯔꯤꯌꯥ ꯅꯨꯄꯤ ꯑ ꯈꯨꯔꯤꯌꯥ ꯅꯨꯄꯤ ꯌꯥꯏ ꯅꯨꯄꯥ ꯂꯧꯒꯦ ꯂꯧꯕꯅꯤ ꯌꯥꯏ
ꯃꯄꯥꯟꯗ ꯆꯠꯂꯗꯤ ꯍꯣꯏ ꯐꯣꯔꯦꯟꯅꯔꯕꯨ ꯐꯣꯔꯦꯟꯅꯔꯒꯤ
ꯎꯝ ꯀꯝꯄꯜꯁꯔꯤ
ꯄꯥꯟꯗ ꯆꯔꯒ ꯅꯨꯄꯥ ꯐꯖꯥꯕ ꯂꯥꯏ ꯈꯣꯏꯁꯨ ꯑꯗꯨꯝꯃꯥꯏꯅ ꯇꯥꯎꯕ ꯌꯥꯏꯗ
ꯃꯥꯡꯗ ꯄꯥꯎ ꯂꯥꯎ ꯍꯂꯥꯎꯑꯣ ꯅꯨꯡꯉꯥꯏꯕ꯭ꯔꯣ ꯀꯃꯥꯏꯅ ꯇꯧꯕ꯭ꯔꯣ ꯍꯥꯏꯅꯤꯀꯣ ꯍꯣꯏ ꯃꯅꯤꯄꯨꯔꯤ ꯉꯥꯡꯃꯟꯅ ꯅꯥꯡꯃꯟꯗꯅ ꯁꯤ ꯎꯝ ꯁꯨꯃꯥꯏꯅ ꯇꯧꯕ꯭ꯔꯣ ꯅꯨꯡꯉꯥꯏꯕ꯭ꯔꯣ ꯀꯔꯤ ꯇꯧꯕ꯭ꯔꯥꯅ
ꯒ꯭ꯔꯨꯄꯗ ꯆꯪꯉꯛ ꯑꯣ ꯃꯣꯏꯅ ꯎꯝ ꯀꯣꯜ ꯇꯧꯔꯛꯑꯒꯦ ꯍꯥꯏꯔꯗꯤ ꯍꯣꯏ ꯍꯥꯏꯌꯣ ꯒ꯭ꯔꯨꯞꯨꯞꯅ ꯑꯗꯨꯝ ꯊꯥꯏꯅ ꯃꯤ
ꯑꯣ ꯑꯥꯃꯗꯤ ꯂꯣꯏ ꯈꯔꯦꯅꯦ
ꯀꯔꯤ ꯑꯃ ꯂꯣꯏꯈ꯭ꯔꯦ ꯍꯥꯏꯗꯤ ꯑꯣ ꯑꯣ ꯑꯣ ꯑꯣ ꯑꯁꯤꯗꯤ ꯍꯣꯏ ꯀꯣꯏꯅꯦ ꯈꯔ ꯉꯝꯗꯦꯅ ꯄꯥꯏꯞꯗꯗꯤꯌꯅ ꯑꯩꯉꯣꯟꯅꯤ ꯈꯔ ꯉꯟꯅ ꯄꯤꯏꯕꯅꯦ
ꯎꯝ
ꯎ
ꯏꯅꯦ ꯑꯅꯤꯗꯤ ꯑꯗꯤꯗ ꯌꯥꯝꯂꯩꯔꯤꯗ
ꯎꯝ
ꯅꯪꯗꯤ ꯃꯄꯥꯟ ꯆꯠꯇꯔꯣ ꯉꯁꯤꯗꯤ
ꯃꯄꯥꯟ ꯆꯠ ꯑꯩ ꯑꯥꯁꯤ ꯌꯨꯝꯗ ꯂꯔꯒ ꯇꯨꯝ ꯀꯣꯜ ꯇꯧꯔꯒ ꯂꯥꯛꯑꯦ ꯉꯁꯤꯗꯤ ꯃꯤꯒꯤ ꯀꯣꯜꯗ ꯑꯗꯨꯝ ꯄꯥꯏꯕ ꯑꯩꯅ ꯑ
ꯅꯣꯏ ꯅꯪ ꯑꯦꯛꯖꯥꯝ ꯊꯥꯒꯅꯤ ꯍꯥꯏꯕ ꯕꯗꯣ
ꯎꯝ ꯑꯥ ꯑ ꯐ꯭ꯔꯥꯏꯗꯦꯗ ꯎꯝ
ꯐ꯭ꯔꯥꯏꯗꯦ
ꯎꯝ ꯏꯅꯥꯎꯄꯥ ꯒ꯭ꯌꯥꯟ ꯇꯥꯗ꯭ꯔꯦꯅꯦ ꯏꯟꯐꯣꯔꯃꯦꯁꯟ ꯊꯣꯛꯇꯕꯩ ꯄꯩꯁꯥ ꯄꯤꯗ꯭ꯔꯤ ꯅꯠꯇꯦ ꯑꯩꯈꯣꯏꯒꯤ ꯑꯩ ꯁꯦꯀꯦꯟꯅꯦ
ꯑ ꯑꯥ ꯃꯣꯏꯗꯣ ꯀꯃꯥꯏꯅ ꯀꯔꯝ ꯀꯥꯟꯅꯒꯦ ꯖꯝ ꯂꯩ ꯍꯥꯏ
ꯑꯗꯣ ꯏꯟꯐꯣꯔꯃꯦꯁꯟ ꯊꯣꯛꯇꯕꯩ ꯈꯪꯗꯦꯅꯦ
ꯑꯣ ꯑꯣ ꯊꯥꯅꯤꯉꯥꯏ ꯑꯩꯈꯣꯏꯁꯨ ꯄꯥꯒꯗꯕ ꯍꯥꯏꯕꯤꯈꫭ ꯂꯥꯏꯔꯗꯤ
ꯎꯝ ꯍꯥꯏꯒꯦ ꯅꯪꯁꯨ ꯍꯥꯏꯔꯛꯑꯣ ꯄꯩꯁꯥ ꯇꯥꯟꯗ꯭ꯔꯗꯤ ꯌꯥꯗ꯭ꯔꯦ
ꯑꯥ ꯍꯣꯏ ꯄꯩꯁꯥ ꯂꯩꯇꯔꯦ ꯑꯩꯈꯣꯏꯗꯤ ꯕꯥꯛꯇ ꯇꯧꯋꯦ ꯎꯝ
ꯉꯔꯥꯡ ꯄꯣꯠ ꯆꯩ ꯂꯧꯕꯗꯣ ꯑꯗꯨꯁꯨ ꯁꯤ ꯆꯠꯂꯦ ꯑꯩ ꯑꯍꯝ ꯂꯩꯗꯦ
ꯑꯗꯨ ꯑꯣꯏꯔꯁꯨ ꯑꯩꯈꯣꯏꯒꯤ ꯆꯥꯞ ꯆꯥꯕꯗꯣ ꯄꯥꯛ ꯐꯪ ꯂꯥꯎꯕꯗꯣ ꯐꯥꯏꯌꯦ ꯕꯖꯥꯔ ꯒꯨꯝꯕꯗ ꯂꯥꯎꯒꯦꯅ ꯊꯤꯔꯤ
ꯍꯣꯏ ꯇꯥꯡꯁꯨ ꯇꯥꯡꯉꯦ ꯑꯃꯨꯛ ꯗꯥꯎ ꯂꯩꯇ꯭ꯔꯗꯤ
ꯀꯥ ꯃꯥꯥꯏ ꯊꯥꯁ ꯍꯥꯏꯗ
ꯑꯣ
ꯅꯪꯒꯤ ꯀꯌꯥ ꯁꯨꯈ꯭ꯔꯕ꯭ꯔꯣ ꯑꯃ ꯈꯛꯇ ꯑꯣꯏꯔꯝꯅꯤꯀꯣ ꯑꯣ ꯑꯣ
ꯍꯣꯏ ꯅ ꯇꯧꯗꫭꯏꯅꯦ ꯃꯤ ꯌꯥꯝꯔꯤ
ꯃꯣꯔꯅꯤꯡ ꯇꯥꯎ ꯌꯥ ꯗ꯭ꯔꯣ ꯎꯝ
ꯉꯁꯤ ꯊꯕꯛ ꯌꯥꯝ
ꯃꫭꯔꯅꯤꯡꯗꯤꯒꯤ ꯇꯧꯕꯦ ꯑꯣ ꯑꯣ ꯆꯥꯏ ꯑ ꯆꯦ ꯍꯥ
ꯍꯣꯏ ꯎꯝ ꯉꯔꯥꯡꯗꯤ ꯃꯤ ꯌꯥꯝꯕꯒꯤꯀꯣ ꯇꯧꯕ ꯌꯥꯗꯦ ꯂꯥꯡꯃꯟꯕꯒꯤ
ꯏꯅꯥꯎ ꯅꯨꯄꯤꯒꯤ ꯅꯝꯕꯔꯁꯨ ꯄꯤꯕꯤꯕ꯭ꯔꯥ ꯅꯣꯏ ꯑꯅꯤꯁꯨ ꯀꫭꯜ ꯇꯧꯒꯦꯔꯥ
ꯏ ꯀꯥꯏꯌꯦꯅꯦ ꯋꯥ ꯍꯥꯏꯅꯤꯉꯥꯏ
ꯀꯩꯅꯣ ꯑꯁꯨꯝ ꯍꯪꯅꯕꯕꯨ ꯃꯤ ꯈꯥꯡꯗꯕꯣ ꯑꯗꯨ ꯉꯁꯤꯀꯣ ꯇꯔ ꯑꯦ
ꯋꯥꯊꯤ ꯋꯥꯊꯤ ꯇꯧꯔ ꯂꯩ
ꯍꯣꯏ ꯑꯩꯈꯣꯏꯗꯤ ꯈꯪꯉꯕꯅꯤꯅ ꯑꯧ ꯋꯥꯔꯤꯗꯣ ꯈꯔ ꯂꯥꯛ ꯈꯪꯅꯗ꯭ꯔꯁꯨ ꯀꯔꯤ ꯇꯧꯕ꯭ꯔꯥ ꯀꯃꯥꯏꯅ ꯇꯕ꯭ꯔꯥ ꯑꯗꯨꯝ ꯑꯗꯨꯒꯨꯝꯕ ꯑꯗꯨꯝ ꯋꯥꯔꯤ ꯑꯅ
ꯑꯣ ꯍꯣꯏ
ꯍꯣꯏ ꯍꯣꯏ ꯃꯔꯝꯗꯤ ꯌꯨꯖꯔ ꯏꯁ ꯅꯣꯠ ꯎꯝ ꯕꯣꯔꯇꯦꯠ ꯑꯗꯨꯝ ꯊꯣꯛꯑꯦ
ꯑꯥ
ꯇꯥꯕꯅꯤ ꯍꯥꯏ
ꯑ ꯅꯍꯥꯟ ꯑꯁ ꯑꯩ ꯁꯟꯗꯦ ꯃꯥꯔꯀꯦꯠ ꯆꯪꯉꯝꯕꯅꯤꯅꯦ
ꯁꯟꯗꯦ ꯃꯥꯔꯀꯦꯠ
ꯇꯣꯞꯁ ꯎꯝ ꯇꯤ ꯁꯔꯠ ꯀꯣ ꯇꯤ ꯁꯔꯠ ꯌꯦꯡꯅꯤꯡꯕ ꯑꯥ ꯅꯦꯛꯁ ꯋꯤꯛ ꯑꯦꯛꯖꯥꯝ ꯑꯣꯏꯔꯦ ꯑꯩ
ꯑꯣ ꯅꯣꯏ ꯑꯦꯛꯖꯥꯝ ꯂꯩꯌꯦꯀꯣ
ꯗꯦꯠ ꯇꯨꯗ
ꯑꯣ
ꯈꯪꯗꯦ ꯂꯥꯁ ꯇꯥꯏꯝ ꯑꯣꯏꯕꯒꯤ ꯂꯥꯁ
ꯑ
ꯈꯪꯗꯦꯅꯦ ꯈꯪꯗꯦꯅꯦ ꯄꯥꯅꯤꯉ ꯑꯝꯇ ꯂꯩꯇꯦꯅꯦ
ꯄꯥꯁ ꯇꯧꯔꯗꯤ ꯌꯥꯔꯦꯗ
ꯄꯥꯁ ꯇꯧꯅꯤꯉꯥꯏꯁꯨ ꯑꯁ ꯈꯪꯗꯦ ꯀ꯭ꯂꯥꯁ ꯁꯦꯝ ꯑꯣꯏꯕꯒꯤ ꯄꯥꯈꯠꯂꯦ
ꯄꯥꯁ ꯇꯧꯅꯤꯗ ꯅꯣꯏꯗꯤ
ꯎꯝ ꯇꯧꯔꯝꯅꯤ ꯐꯥꯔꯁ ꯗ ꯕꯦꯛ ꯆꯥꯕꯗꯣ
ꯅꯣꯛꯅꯤꯡꯕ ꯋꯥꯔꯤ ꯑꯃ ꯂꯤꯕꯤꯌꯔꯥ
ꯀꯩꯅꯣ
ꯑꯩꯈꯣꯏ ꯑꯩꯈꯣꯏ ꯖꯨꯅꯤꯌꯔ ꯑꯃꯗꯣ ꯅꯨꯄꯥꯗꯣ ꯑꯩꯉꯣꯟꯗ ꯃꯣꯔꯅꯤꯡꯗ ꯀꯣꯜ ꯇꯧꯔꯛꯑꯦꯕ ꯑꯗꯣ ꯅꯪ ꯕꯣꯜ ꯌꯦꯡꯒꯗ꯭ꯔꯥ ꯍꯪꯕ ꯅꯨꯡꯗꯥꯡꯒꯤ ꯍꯣꯏ ꯌꯦꯡꯉꯅꯤ ꯍꯥꯏꯔꯒ ꯑꯩꯒꯤ ꯁꯦꯡꯕꯒꯤ ꯑꯔꯖꯦꯟꯇꯤꯅꯥꯅꯦꯕ꯫ ꯑꯗꯣ ꯃꯥꯅ ꯎ ꯅꯪ ꯀꯔꯤꯒꯤ ꯄꯣꯔꯇꯨꯒꯥꯜꯒꯤ ꯌꯦꯡꯒꯦ ꯇꯕ꯭ꯔꯥ ꯄꯣꯔꯇꯨꯒꯥꯜꯒꯤ ꯌꯦꯡꯔꯒ ꯑꯩꯅ ꯌꯦꯡꯁꯤꯔꯒꯦ ꯍꯥꯏꯕ ꯑꯗꯨꯒꯤ ꯐꯖꯅ ꯅꯣꯛꯃꯦ ꯑꯈꯣꯏ ꯑꯍꯨꯝ꯫ ꯌꯦꯡꯁꯤꯔꯒꯦ ꯍꯥꯏꯕꯒꯤ ꯌꯦꯡꯉꯥ ꯍꯥꯠꯂꯒꯦ ꯍꯥꯏꯔꯣ ꯌꯦꯡꯁꯤꯔꯒꯦ ꯍꯥꯏꯅ ꯑꯣ ꯐꯖꯅ ꯍꯥꯏꯇꯦꯅ ꯑꯈꯣꯏꯗꯣ꯫
ꯎꯝ ꯅꯣꯏꯗꯤ ꯕꯣꯜ ꯌꯦꯡꯕ ꯅꯨꯡꯉꯥꯏꯔꯅꯦ
ꯏꯔꯣ ꯑꯈꯣꯏ ꯑꯍꯨꯝꯗꯣ ꯅꯣꯛꯄꯗ ꯁꯤ ꯌꯥ ꯍ ꯂꯥꯏ ꯌꯣ ꯗꯦꯌꫭ ꯉꯥꯏꯌꫭ꯫ ꯉꯥꯏꯍꯥꯛ ꯉꯥꯏꯌꯣ꯫
ꯀꯩꯩꯅꯣ꯫
ꯑꯩꯈꯣꯏ ꯌꯨꯝꯁꯦ ꯀꯣꯜꯁꯦꯟꯇꯔ ꯀꯣꯜ
ꯀꫭꯜ ꯁꯦꯟꯇꯔ ꯑꯣꯐꯤꯁ ꯁꯦꯝꯒ꯭ꯔꫭ꯫
ꯁꯦꯝꯒ꯭ꯔꯁꯦ꯫ ꯈꯪꯗꯦ ꯑꯁꯤꯒꯤ ꯐꯦꯟ ꯑꯣꯟ ꯇꯧꯕꯤꯑꯣ ꯍꯥꯏ ꯋꯥ ꯉꯥꯡꯃꯟꯕꯒꯤ ꯑꯣꯏꯔꯝꯅꯦ ꯉꯁꯤ
ꯐꯔꯦ ꯀꯣ
ꯍꯣꯏ ꯑꯩꯉꯣꯟꯗ ꯑꯃꯨꯛ ꯀꯣꯜ ꯇꯧꯔꯛꯑꯣꯀꯣ
ꯍꯣꯏ ꯍꯣꯔꯦꯟꯃꯨꯛ ꯇꯧꯔꯛꯀꯦ
ꯎꯝ
ꯎꯝ ꯎꯝ